ꯇꯥꯔꯕ꯭ꯔꯣ
ꯇꯥꯏꯌꯦ ꯇꯥꯏꯌꯦꯕꯥꯏ
ꯃꯤꯗꯤ ꯐꯥꯖꯔꯦ ꯍꯦ ꯎꯝ
ꯎꯝ ꯆꯧ ꯆꯧ ꯃꯣꯏ ꯃꯤꯡꯅꯤꯅꯦ ꯇꯧꯔꯤꯣꯏꯁꯦ ꯎꯝ
ꯌꯨ ꯑꯦꯁ ꯑꯦꯗꯤ ꯇꯧꯔꯛꯄꯅꯤ ꯀꯩꯅꯣ
ꯁꯃꯁ ꯎꯝ ꯎꯝ
ꯆꯥꯕꯤꯔꯕꯎ
ꯑꯁ ꯂꯣꯏ ꯇꯨꯝꯒꯅꯤꯗ ꯂꯑꯝꯕ ꯍꯧꯔꯦ
ꯀꯔꯤ ꯃꯇꯦꯛ ꯍꯣꯠꯅꯒꯦ ꯉꯁꯤꯗꯤ
ꯑꯗꯤ ꯍꯋꯥꯒꯦ ꯇꯤꯟ ꯐꯤꯁ ꯑ ꯀꯧꯇꯥ ꯍꯋꯥꯏꯔꯒ ꯀꯣꯏꯔꯦꯅꯦ ꯆꯥꯗꯕ
ꯑꯣꯀꯦ ꯍ ꯃꯔ ꯑꯩꯈꯣꯏꯗꯤ ꯍꯤꯟꯖꯥꯡ ꯌꯥꯗꯅꯦ ꯁꯣꯝꯗꯤ
ꯀꯔꯤ ꯃꯊꯦꯜꯕꯨ ꯊꯣꯡꯕꯤꯔꯒꯦ
ꯁꯣꯝꯗ ꯍꯤꯟꯖꯥꯡ ꯌꯥꯗ꯭ꯔꯦ ꯑꯁ
ꯅꯣꯏꯗ ꯅ ꯊꯗ ꯊꯣꯡꯕ꯭ꯔꯣ ꯅꯠꯇ꯭ꯔꯥ ꯃꯤꯅ ꯃꯣꯏꯅ ꯊꯣꯡꯕꯤꯕ꯭ꯔꯣ
ꯃꯣꯏꯅ ꯊꯣꯡꯉꯒ ꯄꯤꯕꯅꯤꯅꯦ ꯑꯗꯨ ꯍꯧꯖꯤꯛꯀꯥꯟꯁꯤꯦ ꯐꯖꯅ ꯐꯣꯡꯕꯤꯗ꯭ꯔꯦꯅꯦ ꯑꯗꯨꯒꯤ ꯌꯥꯗ꯭ꯔꯅꯦ
ꯀꯝꯄ꯭ꯂꯦꯟ ꯇꯧꯁꯜꯂꯨ ꯀꯩꯅꯣ
ꯆꯤꯁꯅ ꯎ ꯈꯔ ꯑꯗꯨꯅꯦ ꯇꯧꯕ ꯌꯥꯗꯕ
ꯅꯣꯏꯅ ꯀꯣꯛ ꯊꯣꯡꯖꯤꯜꯂꯣ ꯀꯩꯅꯣ
ꯑꯩꯅꯀꯣ ꯑꯩꯈꯩꯅ ꯀꯣꯛꯁꯨꯣꯡꯁꯨ ꯌꯥꯎꯕ ꯃꯔꯛꯇ
ꯎ ꯊꯣꯡꯕ ꯍꯩꯗ꯭ꯔꯗꯤ ꯂꯩꯒꯤꯇ ꯂꯗ ꯄꯤꯔꯦ ꯆꯂꯉꯒ ꯊꯣꯡꯕ ꯍꯧꯔꯅ
ꯅꯪ ꯗꯦꯠ ꯀꯌꯥꯗ ꯂꯥꯛꯀꯦ ꯍꯥꯏꯕ꯭ꯔꯣ
ꯑꯩꯁ ꯎ ꯑꯦꯗꯃꯤꯠ ꯀꯥꯔꯠ ꯐꯪꯕꯗꯣ ꯌꯦꯡꯒꯅꯤ ꯗꯦꯠ ꯁꯤꯛꯁ ꯑꯗꯨꯋꯥꯏꯗ ꯑꯦꯗꯃꯤꯠ ꯀꯥꯔꯠ ꯐꯪ ꯒꯅꯤꯗꯤ ꯍꯥꯏ ꯑꯗꯣ ꯑꯩꯒꯤ ꯐꯪꯒꯦꯔꯥ ꯐꯪꯉꯣꯏꯒꯔꯥ ꯈꯪꯗ꯭ꯔꯔꯤ ꯆꯦꯗꯤ ꯄꯤꯁꯤꯟꯈ꯭ꯔꯦꯕꯣ ꯃꯣꯏꯅ ꯌꯦꯉꯒ ꯌꯥꯔꯦ ꯍ ꯍꯥꯏꯂ ꯀꯗ ꯍꯥꯥ
ꯂꯥꯛꯂꯗꯤ ꯀ꯭ꯔꯤꯗ ꯂꯥꯛ
ꯂꯗꯤ ꯑꯁꯤꯗꯒꯤꯦ
ꯐ꯭ꯂꯥꯏ ꯇꯔꯛꯎ
ꯎ ꯆꯥꯏꯗ ꯅꯠꯇꯗ ꯍꯒꯔꯤ ꯒꯥꯔꯤꯗ ꯃꯈꯣꯡ ꯃꯔꯤꯒꯤ ꯒꯥꯔꯤꯗ
ꯑꯣ ꯅꯪ ꯒꯥꯔꯤ ꯄꯥꯏꯔꯒ ꯂꯥꯛꯀꯅꯤ
ꯄꯥꯏꯔ ꯂꯥꯛꯑꯣꯣꯏ ꯁꯇ ꯁꯇ
ꯑꯣꯀꯦ ꯑꯣꯀꯦ
ꯄꯜꯂꯠꯇꯦ ꯂꯝꯕꯤ ꯆꯠꯄ ꯅꯨꯡꯉꯥꯏꯇꯕꯅꯦꯅꯀꯣ ꯁꯤ ꯑꯩ ꯍꯧꯖꯤꯛ ꯂꯩꯐꯝꯗꯒꯤ ꯗꯥꯏꯔꯦꯛ ꯦ ꯎꯝ ꯗꯤꯃꯄꯨꯔꯗꯣ
ꯎꯝ
ꯑꯗꯨ ꯑꯗꯨꯗ ꯎꯝ ꯑꯗꯨꯗꯒꯤ ꯑꯃꯨꯛ ꯅꯣꯏ ꯃꯐꯝꯗ ꯑꯃꯨꯛ ꯇꯣꯉꯥꯟꯅ ꯐꯃ ꯑꯃꯨꯛꯆꯠꯇ
ꯗꯤꯃꯥꯄꯨꯔ ꯇꯨ ꯁꯤꯂꯣꯡꯗꯤ ꯑꯗꯨꯗꯤ ꯃꯇꯝ ꯈꯔ ꯂꯧ ꯅꯨꯃꯤꯠ ꯑꯃꯒꯨꯝꯕ ꯂꯧꯕꯏ
ꯎ ꯑꯗ ꯑꯗꯨ ꯑꯦꯝꯃꯤ ꯀꯥꯔ ꯍꯦꯛ ꯐꯪꯈ꯭ꯔꯦ ꯍꯥꯏꯔꯗꯤ ꯑꯗꯨꯝ ꯀꯥꯞꯊꯣꯔꯛꯑꯅꯤ ꯑꯗꯨꯝ ꯅꯨꯃꯤꯠ ꯃꯔꯤ ꯃꯉꯥ ꯃꯃꯥꯡ
ꯎꯝ
ꯃꯣꯏ ꯊꯥꯐꯝꯒꯨꯝꯕꯗꯣ ꯌꯦꯡꯕ ꯆꯠꯅꯤꯡꯉꯥꯏ ꯑꯃ
ꯐꯣ ꯌꯦꯡꯒꯣ ꯌꯦꯡꯒꯣ
ꯑꯩꯔꯣ
ꯎꯝ
ꯌꯦꯡꯗꯔ ꯑꯝꯕꯥꯎ ꯌꯦꯡꯗ꯭ꯔ ꯏꯗ ꯇꯤꯚꯤ ꯃꯃꯥꯡꯗꯗꯤ ꯑꯅꯤꯔꯛ ꯁꯨꯔꯦ ꯇꯨꯝꯕ ꯂꯩꯒꯦ ꯁꯨ ꯌꯦ ꯌꯦ ꯌꯦꯒꯦ
ꯃꯁꯤꯗꯤ ꯕ꯭ꯔꯥꯖꯤꯜꯒ ꯖꯄꯥꯟ ꯂꯩꯕ ꯃꯥꯥꯟꯅ
ꯑ ꯅꯝꯗ
ꯑꯗ ꯋꯥꯀꯤꯁꯦꯄꯅꯤꯅꯀꯣ ꯍꯛꯆꯥꯡꯗ ꯋꯥꯕꯅꯤꯅ ꯊꯦꯡꯅ ꯈꯥꯡꯕ ꯉꯝꯗ
ꯎ ꯎ ꯎꯝꯝ ꯅꯣꯡ ꯆꯨꯕ꯭ꯔꯣ ꯉꯁꯤꯗꯤ ꯅꯣꯡ ꯆꯨꯕ꯭ꯔꯣ ꯀꯃꯥꯏꯅ ꯇꯧꯒꯦ
ꯆ ꯅꯨꯡꯇ ꯇ ꯆꯅꯦ
ꯍꯧꯖꯤꯛ ꯈꯛꯇꯪ ꯂꯦꯞꯄꯦ ꯉꯁꯥꯏꯗ ꯆꯨꯔꯒ ꯑꯥ ꯎ ꯍꯦ ꯊꯕ ꯀꯔꯦ ꯆ
ꯍ
ꯎꯝ ꯈꯣꯏꯕꯥꯒꯤ ꯃꯤꯡ ꯆꯗ ꯂꯣꯏꯅꯤ ꯆꯔ ꯇꯔ ꯂꯣꯏ ꯇꯣꯉꯥꯟꯕꯒꯤ ꯌꯥꯗꯕꯤꯗ ꯑꯃꯨꯛ ꯍꯜꯂꯛꯈ꯭ꯔꯦ
ꯑꯣ
ꯑ ꯍꯣꯏ ꯀꯣꯆꯤꯡ ꯆꯠꯄꯔꯣ ꯑꯌꯨꯛꯇꯔꯣ ꯅꯨꯡꯗꯥꯡꯔꯣ
ꯀꯩꯔꯣ ꯀꯣꯆꯤꯡꯔꯣ
ꯎꯝ
ꯑꯁ ꯑꯩꯗꯤ ꯀꯣꯆꯤꯡ ꯆꯠꯇꯦꯗ ꯚꯥꯏ
ꯀ ꯅꯪ ꯆꯠꯂꯦ ꯍꯥꯏꯗꯥꯏꯅꯦ
ꯆꯠꯂꯝꯕꯗꯨ ꯇꯣꯛꯈ꯭ꯔꯦ ꯑꯌꯨꯛꯇ ꯅꯨꯡ ꯆꯠꯂꯗꯤ ꯑꯌꯨꯛꯇ ꯆꯠꯂꯝꯃꯦ ꯍꯣꯏ ꯍꯣꯏ ꯚ ꯍꯧꯖꯤꯛ ꯏꯅꯧꯒꯤꯗꯣ ꯚꯥꯏ ꯆꯄꯣ ꯅꯪꯅ ꯖꯨꯟ ꯑꯦꯛꯖꯥꯝ ꯆꯍꯤ ꯑꯃꯗ ꯑꯅꯤꯔꯛ ꯊꯥꯏꯌꯦꯅꯀꯣ
ꯑꯥ
ꯑꯗꯨ ꯖꯨꯟꯗ ꯊꯥꯗ꯭ꯔꯗꯤ ꯗꯤꯁꯦꯝꯕꯔꯗꯁꯨ ꯊꯥꯕ ꯌꯥꯏꯑꯕꯀꯣ ꯋꯥꯔꯤꯕꯨꯣ
ꯑꯩ ꯑꯗꯨꯒꯤ ꯑꯥꯏꯗꯤꯌꯥꯗꯤ ꯈꯪꯗꯦꯅꯦ ꯊꯥꯗ꯭ꯔꯗꯤ ꯌꯥꯗꯤ ꯌꯥꯔꯝꯕꯗꯣ
ꯑꯗꯨ ꯑꯩꯅ ꯍꯥꯏꯕꯗꯤꯀꯣ ꯑꯦꯁꯥꯏꯟꯃꯦꯟ ꯑꯦꯁꯥꯏꯟꯃꯦꯟꯗ ꯑꯅꯤꯔꯛ ꯁꯃꯤꯠ ꯇꯧꯒꯗ꯭ꯔꯥ ꯁꯄꯣꯁ
ꯅꯠꯇꯦ ꯑꯁꯥꯏꯟꯃꯦꯟꯗꯤ ꯑꯁꯥꯏꯟꯃꯦꯟ ꯆꯍꯤꯗ ꯑꯃꯔꯛ ꯈꯛꯇꯪꯒꯨꯝꯕ ꯑꯣꯏꯔꯝꯒꯅꯤꯗ
ꯑꯣ ꯎꯝ
ꯑꯃꯔ ꯑꯃꯔꯥ ꯈꯛꯇꯪꯅꯦ ꯑꯦꯛꯖꯥꯝ ꯁ ꯑꯃꯨꯔꯛꯇꯪꯅꯤ ꯆꯍꯤꯗ ꯑꯃꯨꯔꯛ ꯇ ꯑ ꯍ
ꯑꯩ ꯅꯠꯇꯦ ꯑꯩꯅ ꯍꯥꯏꯕꯗꯤ ꯖꯨꯟꯗ ꯊꯥꯍꯧꯗ꯭ꯔꯗꯤ ꯗꯤꯁꯦꯝꯕꯔꯗꯁꯨ ꯊꯥꯕ ꯌꯥꯝꯕ ꯅꯠꯇ꯭ꯔꯣ
ꯑꯗꯨꯗꯤ ꯈꯪꯗꯕ ꯑꯩꯁꯨ
ꯎꯝ
ꯎ ꯍ ꯅꯪ ꯑꯩꯈꯣꯏ ꯍꯥꯟꯅ ꯇꯝꯕꯗꯨꯣ ꯇꯝꯒꯦ ꯍꯥꯏꯔꯣ ꯇꯣꯉꯥꯟꯕ ꯑꯪꯒ꯭ꯔꯥꯖꯤꯒꯤꯔꯣꯝꯗ
ꯑꯩ ꯄꯣꯜ ꯁꯥꯏꯟꯁꯇ ꯇꯧꯔꯤꯑꯕꯀꯣ
ꯄꯣꯁꯁꯤꯗ
ꯍꯣꯏ ꯑꯗꯨ ꯂꯦꯝꯍꯧꯔꯤꯕ ꯁꯕꯖꯦꯛꯁꯤ ꯗꯤꯁꯦꯝꯕꯔꯗ ꯊꯥꯔꯁ꯭ꯔ ꯍꯥꯏꯅ ꯈꯟꯕ ꯍꯧꯖꯤꯛ ꯊꯥꯗꯕꯤ
ꯎ ꯍꯧꯖꯤꯛ ꯍꯧꯖꯤꯛ ꯍꯧꯖꯤꯛ ꯏꯅꯧꯗ ꯑꯗꯨꯝ ꯆꯜꯂꯤꯕꯣ
ꯍꯣꯏ
ꯑ ꯑ ꯍ ꯍꯒꯦ ꯇꯧꯁꯜꯂꯨ ꯍꯥꯏ ꯀꯅꯕ
ꯑꯣꯝ
ꯀꯥꯟꯅꯕ ꯀꯥꯟꯅꯗꯕꯗꯤ ꯈꯪꯗ꯭ꯔꯤ ꯑꯩꯈꯣꯏꯒꯤ ꯃꯁ ꯂ ꯁꯤ ꯄꯔꯒ ꯀꯅꯥꯕ꯭ꯔꯥ ꯀꯅꯥꯗꯕ꯭ꯔ ꯀꯟ꯭ꯔ ꯑꯦ ꯃꯌꯥꯝꯅ ꯌꯨꯝ ꯋꯥꯅꯨꯡꯉꯥꯏꯁꯤꯅꯕ ꯇꯥ
ꯁꯥꯔꯇꯤꯐꯤꯀꯦꯠ ꯀꯩꯀꯥꯗꯤ ꯂꯣꯏ ꯂꯧꯈ꯭ꯔꯕ꯭ꯔꯅꯪ
ꯃꯣꯏ ꯊꯔꯦ ꯀꯩꯅꯣꯈꯇꯅꯦ ꯑ ꯃꯥꯔꯛꯁꯤꯠ ꯀ ꯀꯅ
ꯗꯤꯒ꯭ꯔꯤ ꯁꯔꯇꯤꯐꯀꯦꯠ
ꯒꯔꯤꯒꯤꯗ ꯇ꯭ꯔꯣꯐꯤ ꯑꯣꯥ ꯆꯧꯕꯤꯁ ꯃ
ꯎꯝ
ꯅꯪ ꯑꯩꯈꯣꯏ ꯀꯩꯅꯣꯒꯤꯗꯣ ꯀꯣꯂꯦꯖꯀꯤꯗꯣ ꯂꯧꯈ꯭ꯔꯕꯣ
ꯔꯧꯗ꯭ꯔꯤ
ꯗꯤꯒ꯭ꯔꯤ ꯁꯔꯇꯤꯐꯤꯀꯦꯠꯇꯣ
ꯍꯧꯗ꯭ꯔꯤꯗ
ꯑꯩꯁꯨ ꯂꯧꯗ꯭ꯔꯤ ꯂꯆꯝꯒꯥꯏꯁꯨ ꯂꯧꯗ꯭ꯔꯤ ꯍꯥꯏ
ꯍꯩꯗꯤꯌꯦ
ꯑ ꯑꯁ ꯄꯪꯄꯅꯤ ꯄꯟꯂꯅꯦ ꯑꯣ
ꯔꯣꯅꯥꯜꯗꯣꯒꯤ ꯑꯥꯏꯦꯝ ꯕꯦꯛꯁꯤ ꯌꯥꯗ꯭ꯔꯦꯅꯦ
ꯒꯤ ꯅꯣꯏꯒꯤ ꯁꯣꯏꯗ ꯃꯤ ꯅ ꯑꯖꯅ ꯑꯗꯨꯅꯤ ꯁꯤꯊꯔꯦꯅꯦ ꯍꯟꯗꯛꯇꯤ ꯒ꯭ꯌꯥꯟ ꯇꯥꯗ꯭ꯔꯅꯤ ꯍꯅꯔ ꯃꯥꯂꯦꯅꯦ
ꯨꯔꯦ ꯃꯥ ꯑꯁ ꯆꯤꯟꯕ ꯉꯝꯗ꯭ꯔꯦ ꯏꯁꯇꯦꯃꯤꯅꯥ ꯑꯣꯏꯔꯛꯈ꯭ꯔꯦꯕ ꯃꯥꯁꯤꯦ ꯆꯦꯟꯕꯗꯨ ꯌꯥꯗ꯭ꯔꯦꯕ
ꯆꯤꯟꯅ ꯑꯣꯏꯅ ꯇꯧꯅ ꯂꯩꯔꯦꯕ
ꯅꯦ ꯀꯇꯦ
ꯁꯣꯏꯗꯤ ꯑꯗꯨꯝ ꯂꯣꯏꯔꯦꯕ ꯁꯤ꯭ꯎ ꯍꯥꯏꯕ꯭ꯔꯥ ꯁꯏ ꯍꯥꯏꯕ꯭ꯔꯥꯒ
ꯑꯁꯨꯄꯣꯒꯧꯕ ꯃꯥꯦ ꯀ꯭ꯔꯣꯑꯁꯤꯌꯥꯒ ꯁ ꯒꯅꯤ ꯔꯥꯎꯟ ꯑꯣꯐ ꯊꯥꯔꯇꯤ ꯇꯨꯗꯀꯣ
ꯎꯝ
ꯑꯗꯨ ꯔꯥꯎꯟ ꯑꯣꯐ ꯊꯥꯔꯇꯤ ꯇꯨ ꯉꯝꯃꯁꯨ ꯔꯥꯎꯟ ꯑꯣꯐ ꯁꯤꯛꯁꯇꯤꯟꯗ ꯑꯃꯨꯛꯀ ꯏꯁꯄꯦꯟꯒ ꯆꯥꯉꯅꯤ ꯑꯦꯟ ꯗꯦꯟ ꯀ꯭ꯋꯥꯔꯇꯔ ꯐꯥꯏꯅꯦꯜꯗ ꯇ ꯀꯋꯥꯇꯔ ꯐꯥꯏꯜ ꯗ ꯐ꯭ꯔꯥꯟꯁ ꯀꯁ ꯑꯗꯨꯝ ꯉꯝꯗꯦ
ꯑꯉꯗ ꯌꯦꯡꯕ ꯁꯤꯖ ꯐꯖꯅ ꯃꯣꯏ ꯐꯖꯅ ꯌꯦꯡꯉꯗꯤ
ꯑ ꯀꯨꯡ ꯀꯌꯥꯗꯦ ꯇꯨꯡ ꯀꯦ
ꯑꯩꯗꯤ ꯅꯟꯅ ꯇꯨꯝꯃꯗ ꯍꯧꯖꯤꯛ ꯑꯗꯨꯝ ꯇꯨꯝꯕ ꯃꯇꯝ ꯑꯣꯏꯔꯦꯗ ꯑꯩ
ꯅꯨꯡꯁꯥꯕꯤ ꯆꯥꯝꯃ ꯀꯥꯔꯛꯝꯝꯕꯅꯤꯅ ꯈꯥꯏꯕꯁꯤ ꯈꯥꯏꯕꯕꯁꯤ ꯁꯤꯗꯀꯣ ꯂꯩꯁꯥꯃꯤ ꯆꯥꯝꯃ ꯁꯨꯔꯝꯃꯅꯦꯕꯩꯅ
ꯏꯒꯗ ꯍꯧꯅꯤꯒꯩꯅ
ꯑꯉꯥꯡꯁꯤꯡꯅ ꯑꯁ ꯅꯪ ꯅꯨꯄꯤ ꯌꯥꯝ ꯀꯣꯏꯔꯦꯀꯣ ꯀꯥꯏꯅ ꯑꯩꯉꯣꯟꯗ ꯑꯗꯨ ꯍ ꯊꯕꯛ ꯍ ꯑꯣꯏꯅ ꯇꯧꯕꯅꯦꯍ
ꯑ
ꯂꯣꯏ ꯇꯥꯏꯌꯦꯕ ꯑꯩꯅ ꯋꯥꯔꯤ ꯁꯥꯕꯁꯤꯗ ꯂꯩꯕꯁꯤꯡꯁꯨ
ꯎꯝ ꯑꯩꯌꯦ ꯑꯔꯥꯛ ꯇꯕ ꯏ ꯑꯩꯒꯤ ꯈꯣꯟꯗꯣ ꯑꯗꯨꯝ ꯇꯥꯕ ꯀꯩꯅꯣ ꯇꯧꯕ ꯃꯥꯜꯂꯦ
ꯑꯣ ꯎ
ꯑ ꯎ ꯈꯪꯅꯖꯕꯁꯨ
ꯑꯗꯨ ꯄꯩꯁꯥꯕꯤ ꯐꯖꯕ ꯑꯃꯗꯤ ꯐꯪꯅꯩ ꯑꯩꯅ ꯂꯩ ꯄꯁꯕꯤ ꯐꯖꯕ ꯃꯥꯗꯤ ꯈꯪꯅꯩꯌꯦ ꯅꯣꯅꯦꯗꯤꯀꯣ
ꯑꯥ
ꯑꯗꯣ ꯃꯥꯅꯦ ꯑꯩꯅ ꯉꯁꯥꯏꯒꯤꯡꯒꯤ ꯍꯥꯏꯔ ꯃꯥꯅꯦ ꯏꯟꯁꯇꯥꯒ꯭ꯔꯥꯝꯗ ꯌꯦꯡꯉꯣ ꯍꯥꯏꯕꯒꯤ ꯏꯁꯇꯥꯒ꯭ꯔꯝꯗ ꯆ ꯔꯣꯅꯥꯜꯗꯣ ꯏꯐꯖꯥꯅꯤꯅꯦ ꯃꯥꯁꯨ ꯑꯗꯣ ꯁꯛꯄꯤ ꯌꯥꯅꯤꯅꯦ
ꯎꯝ
ꯑꯩꯅ ꯔꯣꯡꯃꯩ ꯂꯣꯟ ꯈꯛꯇꯪ ꯉꯥꯡꯈ꯭ꯔꯒ ꯃꯥꯁꯦ ꯐ꯭ꯔꯁꯇ ꯑꯩꯉꯕꯨ ꯑꯩꯕꯨ ꯔꯣꯡꯃꯩ ꯆꯥꯔꯥ ꯍꯥꯏꯅ ꯈꯟꯕ ꯆꯥꯅꯤ ꯏꯥꯏꯁꯨ ꯅꯣꯡꯃꯩꯗ ꯑꯝꯇ ꯂꯥꯛꯄ ꯋꯥꯗꯗꯤꯒ ꯑꯁꯦꯡꯩꯅ ꯈꯔ ꯈꯔ ꯈꯪꯕꯤ ꯋꯥꯅꯤꯌꯦꯅ ꯍꯥꯏ
ꯎꯝ ꯄꯤꯖꯧ ꯀꯣ ꯏꯇꯥꯎ ꯑ ꯑꯁꯤꯗꯒꯤ ꯍꯧꯔꯒ ꯁꯤꯗ ꯑꯃꯨꯛ ꯀꯥꯏꯅꯔꯦꯅ ꯃꯦꯁꯦꯖ ꯑꯃ ꯊꯥꯒꯠꯄꯗ ꯆꯠ ꯖꯥꯅꯤ
ꯆꯪꯒꯥꯥꯏꯅꯦ ꯑꯁ ꯁꯦꯟꯁꯨ ꯐꯪꯕ ꯅꯨꯄꯤꯁꯨ ꯈꯥꯏꯕ ꯐꯪꯕ ꯅꯨꯡꯉꯥꯏꯍꯩ ꯍꯥꯏꯔꯤꯅꯦ
ꯑ ꯃꯦꯁꯦꯁ ꯌꯥꯝꯅꯗꯅ ꯄꯥꯕꯉꯝꯗꯦ
ꯁꯦꯡꯕ ꯇꯪꯈꯥꯏ ꯈꯥꯏꯔꯒ ꯂꯩꯔꯝꯅꯦ ꯑꯗꯨꯗ ꯆꯪꯂꯉꯒ ꯃꯤ ꯌꯥꯝ ꯎꯁꯤꯠꯇ ꯍꯟꯗꯂ ꯆꯪꯒꯥꯏ
ꯄꯥꯒꯦ ꯀꯣꯜꯁꯨ ꯄꯥꯈꯠꯕ ꯌꯥꯗꯦ ꯀꯃꯥꯏꯅ ꯇꯧꯖꯥꯠꯅ ꯑꯩꯒꯤ ꯑꯅꯤ ꯑꯍꯨꯝ ꯔꯛꯁꯨꯔꯦ ꯃꯥꯡꯈꯤꯕ
ꯑꯁꯤ ꯅꯨꯄꯥ ꯑꯩꯉꯣꯟꯗ ꯃꯁꯤ ꯅꯨꯄꯥꯁꯦ ꯌꯥꯝ ꯐꯥꯎꯔꯦꯅꯦ ꯒꯥꯏꯅ ꯑꯩꯅ ꯃꯥꯒꯤ ꯃꯃꯤꯡꯁꯤ ꯑꯦꯜ ꯄꯤ ꯖꯤ ꯊꯣꯟꯕꯅꯤꯕ
ꯗꯤꯖꯤ ꯗꯤꯖꯗꯨ ꯈꯪꯏꯀꯣ ꯗꯤꯖꯗꯣ
ꯑꯥ